ꯇꯕ꯭ꯔꯣ
ꯇꯥꯏꯌꯦ ꯅꯪꯗꯤ
ꯇꯥꯏꯌꯦ ꯀꯦꯗꯧꯔꯤꯒꯦ
ꯍꯦ ꯑꯩꯗꯤ ꯑꯗꯨ ꯑꯁꯨꯝ ꯐꯝꯔꯒ ꯂꯩꯌꯦ
ꯆꯛ ꯆꯔꯕꯣ
ꯆꯥꯛ ꯆꯥꯗꯔꯤ ꯀꯔꯤꯗꯒꯤꯅꯣ
ꯊꯣꯡꯒꯦ
ꯉꯥ ꯑꯈꯣꯏꯗꯤ ꯎꯝ ꯗꯥꯜ ꯗꯥꯜ ꯈꯛꯇꯅꯦ
ꯀꯩꯅꯣ ꯗꯥꯜ ꯈꯛꯇ ꯆꯥꯔꯤꯁꯤꯕꯣ
ꯀꯔꯤ ꯀꯔꯤ ꯍꯥꯏꯕ꯭ꯔꯥ
ꯗꯥꯜ ꯈꯛꯇ ꯆꯥꯕ꯭ꯔꯥ
ꯑꯗꯨꯅꯦ ꯗꯥꯜ ꯈꯛꯇꯅꯦ ꯅꯣꯏꯗꯤ ꯆꯛ ꯊꯣꯡꯕ ꯂꯣꯏꯔꯕ꯭ꯔꯣ
ꯆꯥꯛ ꯊꯣꯡꯈ꯭ꯔꯦ ꯏꯟꯖꯥꯡ ꯊꯣꯡꯈ꯭ꯔꯦ ꯀꯩꯅꯣ ꯊꯣꯡ ꯌꯦꯟꯁꯥ ꯊꯣꯡꯉꯦ
ꯅꯨꯡꯉꯥꯏꯔꯦꯍꯦ ꯅꯣꯏꯗꯦ
ꯎꯝ ꯈꯪꯗꯦ ꯑꯩꯒꯤ ꯏꯄꯥꯅ ꯌꯦꯟ ꯆꯥꯁꯦ ꯍꯥꯏꯅ ꯂꯩꯔꯛꯄꯅꯦꯗ ꯉꯁꯤ
ꯑꯩꯈꯣꯏꯗꯤ ꯌꯦꯟꯁꯨ ꯆꯥꯕ ꯐꯪꯗꯦ
ꯑꯩꯒꯤ ꯏꯅꯥꯎꯅꯨꯄꯤꯅ ꯊꯣꯡ ꯈꯥꯏꯔꯦ ꯐꯥꯖꯅ ꯊꯣꯡꯉꯦ ꯑꯃꯥꯅ ꯊꯣꯡꯕ ꯂꯣꯏꯔꯒ ꯏꯔꯨꯕ ꯆꯠ ꯈ꯭ꯔꯦ ꯍꯧꯖꯤꯛꯇꯤ
ꯅꯨꯡꯉꯥꯏꯍꯦ
ꯑꯁ ꯀꯗꯥꯏꯗꯒꯤꯅꯣꯗ ꯅꯣꯏ ꯍꯣ ꯅꯣꯏꯔꯣꯝꯗ ꯅꯣꯡ ꯆꯨꯕ꯭ꯔꯣ
ꯑꯈꯣꯏꯗꯗꯤ ꯅꯨꯡꯗꯥꯡ ꯃꯤꯅꯤꯠ ꯑꯃ ꯍꯧꯝꯃ ꯈꯛꯇ ꯆꯨꯔꯒ ꯗꯣꯝ ꯆꯨꯗꯔꯦ ꯅꯣꯡꯁꯨ ꯆꯨ ꯍꯥꯏꯔꯒ ꯆꯨꯅꯤꯡꯗꯕꯅ ꯀꯔꯤꯒꯤꯅ ꯈꯪꯗ꯭ꯔꯦ
ꯅꯣꯏꯔꯣꯝꯗ ꯅꯣꯡ ꯆꯨꯔꯗꯤ ꯍꯝ ꯏꯁꯤꯡ ꯄꯨꯝꯔꯗꯤ ꯅꯨꯡꯉꯥꯏꯒꯅꯤꯅꯦ
ꯎꯝ ꯈꯪꯗ꯭ꯔꯦꯗ ꯉꯔꯥꯡ ꯅꯨꯃꯤꯗꯥꯡ ꯅꯣꯏ ꯑ ꯀꯔꯤꯔꯥ ꯄꯣꯔꯇꯨꯒꯜꯁꯕꯣ ꯁꯞꯄꯣꯠ ꯇꯧꯔꯒ ꯇꯞ ꯇꯞꯄ꯭ꯔꯥ
ꯑꯩꯗꯤ ꯌꯦꯡꯗꯦ ꯇꯨꯝꯈ꯭ꯔꯕꯅꯦ
ꯅꯣꯏꯒꯤ ꯅꯃꯥꯗꯣ ꯌꯥꯝ ꯁꯞꯄꯣꯔꯠ ꯇꯧꯕꯗꯣ
ꯑꯁ ꯔꯣꯅꯦꯜꯗ꯭ꯔꯣ ꯍꯥꯏꯕꯅꯤ ꯃꯥꯅꯒꯤ ꯑꯁ ꯃꯥ ꯅꯨꯡꯉꯥꯏꯇ꯭ꯔꯒ ꯂꯩꯕꯅꯤꯉꯣ ꯅꯨꯡꯉꯥꯏꯇ꯭ꯔꯒ ꯂꯩꯌꯦ ꯏꯅꯥꯎꯅꯨꯄꯤꯁꯨ ꯌꯦꯡꯉꯦ ꯑꯗꯣ ꯃꯈꯣꯏꯗꯤ ꯂꯥꯡꯗ꯭ꯔꯦ ꯅꯍꯥꯟꯗꯤ ꯎꯝ ꯃꯣꯏ ꯁꯅꯥꯔꯗꯤ ꯑꯗꯨꯝ ꯂꯥꯡꯕꯅꯦꯕ ꯑꯗꯨꯝ ꯋꯥ ꯋꯥ ꯂꯥꯎꯔꯒ ꯂꯩꯕꯅꯦ ꯉꯔꯥꯡꯗꯤ ꯏꯆꯤꯛ ꯆꯤꯛꯔꯒ ꯂꯩꯕ ꯑꯗꯨ ꯒꯣꯜ ꯆꯟꯗꯕ꯭ꯔꯥ ꯀꯔꯤ ꯇꯧꯕ꯭ꯔꯥ ꯀꯣ ꯍꯥꯏꯅ ꯎꯝ ꯑꯗꯨꯝ ꯈꯜꯂꯒ ꯂꯩꯕꯅꯦꯕ ꯑꯗꯨ ꯃꯣꯏ ꯃꯣꯏꯗꯣ ꯂꯥꯁꯇꯗꯤ ꯇꯨꯃꯤꯟ ꯇꯨꯃꯤꯟꯅ ꯃꯥꯒꯤ ꯀꯥ ꯀꯥꯗ ꯀꯔꯛ ꯄ ꯑꯗꯨꯗꯩ ꯃꯣꯔꯅꯤꯡ ꯑꯌꯨꯛ ꯊꯣꯛꯄ ꯀꯥꯟꯗꯗꯤ ꯀꯔꯤꯍ ꯀꯔꯤ ꯊꯧꯕ꯭ꯔꯥ ꯃꯈꯣꯏꯗꯣ ꯑꯁ ꯉꯝꯗ꯭ꯔꯦ ꯃꯣꯏꯗꯣ ꯁꯤꯈ꯭ꯔꯦꯅ ꯑꯃꯨꯛ ꯍꯥꯏꯌ ꯑꯩꯈꯣꯏꯗꯤ ꯑꯁ ꯅꯣꯡ ꯅꯨꯡꯁꯤꯌꯦꯅꯦ
ꯃꯣꯏꯗꯤ ꯌꯥꯝ ꯀꯥꯏꯌꯦꯗ ꯄꯣꯔꯇꯨꯒꯜꯁꯞꯄꯣꯠ ꯕꯨ ꯍꯛꯇ ꯁꯝꯃꯤꯠꯇ ꯇꯣ ꯁꯞꯄꯣꯔꯠ ꯇꯧꯔꯒ ꯂꯩꯕꯗꯨꯕꯨ ꯁꯤꯈꯤꯕꯗꯣ
ꯅꯨꯡꯉꯥꯏꯇꯕꯅꯤ ꯍꯣꯏ ꯑꯩꯈꯣꯏꯗꯤ ꯑꯁ ꯌꯦꯡꯗꯤ ꯌꯦꯡꯅꯤꯡꯉꯦ ꯑꯗꯨꯕꯨ ꯑꯩꯈꯣꯏꯗꯤ ꯑꯩꯈꯣꯏꯗꯤꯀꯣ ꯏꯆꯥ ꯂꯩꯕꯅꯤꯅ ꯌꯦꯡꯕꯁꯨ ꯑꯗꯨꯝ ꯅꯨꯡꯉꯥꯏꯇꯦꯗ ꯍꯥꯏꯕꯗꯤ ꯃꯣꯏꯅ ꯂꯥꯡꯉꯒ ꯑꯗꯨꯝ ꯅꯨꯡꯉꯥꯏꯇꯕꯗꯣ
ꯑꯗꯨꯒꯤ ꯅꯦꯅꯦ ꯑꯩꯈꯣꯏꯁꯨ ꯑꯗꯨꯒꯤꯅꯤꯅꯦ ꯑꯩꯈꯣꯏꯁꯨ ꯂꯨꯍꯣꯡꯅꯤꯡꯗꯕꯗꯣ ꯏꯆꯥ ꯂꯩꯔꯗꯤ ꯇꯧꯅꯤꯡꯕ ꯇꯧꯕ ꯐꯪꯉꯔꯣꯏ ꯑꯗꯨꯒꯤ
ꯅꯨꯄꯥ ꯂꯩꯔꯗꯤ ꯑꯗꯨꯝ ꯂꯍꯣꯛꯕ ꯇꯕꯅꯤ
ꯃꯤ ꯏꯁꯄꯦꯟ ꯈꯣꯏꯗꯤ ꯑꯉꯥꯡ ꯌꯥꯝꯕꯅꯤꯅ ꯃꯣꯏ ꯀꯥꯟꯗꯤ ꯀꯥꯟꯈꯔꯦ
ꯑꯗꯣ ꯈꯪꯕ꯭ꯔꯥ ꯅꯍꯥꯟ ꯏꯕꯥꯅꯤꯅ ꯍꯥꯏꯕꯗꯣ
ꯑꯥ
ꯎꯝ ꯎꯝ ꯃꯆꯥꯒ ꯃꯥꯒꯤ ꯅꯨꯄꯥꯒ ꯂꯥꯛꯑꯦ ꯍꯥꯏꯕꯗꯨ ꯊꯤꯜꯂꯨꯗꯣ
ꯑꯥ
ꯃꯌꯨꯝꯗ ꯆꯠꯈ꯭ꯔꯕ꯭ꯔꯥ ꯑꯃꯨꯛꯀ
ꯂꯩꯔꯤꯌꯦꯍꯦ
ꯑꯁ ꯃꯌꯨꯝꯗ ꯕ꯭ꯔꯥꯖꯤꯜ ꯉꯝꯗ꯭ꯔꯕꯒꯤ ꯃꯌꯨꯝꯗ ꯆꯠꯈ꯭ꯔꯦ ꯍꯥꯏꯕ ꯃꯥꯆꯦꯒꯤ ꯀꯩꯅꯣꯗ ꯎꯑꯦꯅꯦ ꯍꯥꯒꯠꯄꯗꯣ ꯑꯣ
ꯅꯠꯇ꯭ꯔꯗꯤ ꯑ ꯈꯔ ꯐꯥꯕꯒꯤꯔꯥ ꯈꯪꯗꯦ
ꯈꯔ ꯐꯕ꯭ꯔ ꯏꯔꯥꯡꯔꯣ ꯑꯥ ꯑꯣ ꯑꯗꯨꯗꯤ
ꯉꯁꯤꯗꯤ ꯑ ꯑꯔꯖꯦꯟꯇꯤꯅꯥꯒ ꯀꯔꯤꯔꯥ ꯏꯖꯤꯞ ꯏꯖꯤꯞ ꯅꯪꯅꯤ ꯀꯔꯤ ꯁꯞꯄꯣꯠ ꯇꯧꯗꯣꯏꯅꯣ
ꯍꯥ ꯑꯩꯗꯤ ꯀꯔꯤ ꯏꯖꯤꯞ ꯏꯖꯤꯞ ꯇꯧꯒꯅꯤ
ꯑꯩꯗꯤ ꯑꯩꯁꯨ ꯑꯥꯔꯖꯦꯟꯇꯤꯅꯥꯕꯨ ꯄꯥꯝꯗꯦꯕ
ꯏꯖꯤꯞ ꯏꯖꯤꯞꯇꯨ ꯇꯧꯔꯅꯤ ꯑꯩꯗꯤ
ꯄꯣꯠ ꯑ ꯑꯥꯔꯖꯦꯟꯇꯤꯅꯥ ꯍꯣꯏꯒꯤ ꯐ꯭ꯔꯦꯟꯁꯇ ꯄꯣꯔꯇꯨꯒꯜꯁꯕꯨ ꯀꯔꯤ ꯍꯥꯏꯁꯤꯔꯥ
ꯃꯣꯏꯗꯨ ꯑꯁ ꯃꯣꯏꯖꯨ ꯅꯨꯡꯉꯥꯏꯔꯝꯒꯤ ꯃꯅꯨꯡꯗ ꯃꯣꯏ ꯑꯗꯣ ꯎꯝ ꯀꯩꯅꯣꯗꯤ ꯅꯍꯥꯟ ꯑꯃꯨꯛ ꯁꯅꯥꯏꯔꯗꯤ ꯑꯗꯨ ꯐꯖꯒꯅꯤ ꯍꯌꯦꯡꯒꯤꯗꯤ ꯐꯖꯒꯅꯤ ꯉꯁꯤ ꯄꯨꯡ ꯅꯥꯏꯟ ꯊꯥꯔꯇꯤꯗ ꯑꯣꯏꯕ ꯅꯠꯇ꯭ꯔꯣ
ꯑ ꯅꯥꯏꯟ ꯊꯥꯔꯇꯤꯗꯅꯦ ꯅꯥꯏꯟ ꯊꯥꯔꯇꯤꯒꯨꯝꯕꯗ ꯁꯥꯟꯅꯔꯗꯤ ꯑ ꯈꯔ ꯐꯔꯦ ꯇꯝꯅꯤꯡ
ꯑꯗꯣ ꯅꯈꯣꯏꯗꯤ ꯀꯩꯅꯣꯔꯥ ꯐꯣꯟꯗ ꯌꯦꯡꯕ꯭ꯔꯥ
ꯎꯝ
ꯑꯁ ꯐꯣꯟꯗꯒꯤꯗꯤ ꯀꯩꯅꯣ ꯊꯣꯛꯄ ꯃꯥꯜꯂꯦꯗ ꯃꯤ ꯑꯁꯦꯡ ꯑꯁꯦꯡꯕ ꯊꯣꯛꯇꯕ ꯃꯥꯜꯂꯦꯗ
ꯑꯁꯦꯡꯕ ꯊꯣꯛꯑꯦ
ꯊꯣꯛꯇꯦ ꯑꯩꯉꯣꯟꯗꯗꯤ ꯑꯁꯦꯡꯕ ꯎꯗꯦꯅꯦ
ꯅꯪꯗꯤ ꯌꯨꯇꯨꯕꯗ ꯌꯦꯡꯕ ꯃꯥꯜꯗꯦ ꯌꯨꯇꯨꯕꯗꯗꯤ ꯌꯨꯠ ꯌꯨꯇꯨꯕ ꯗꯗꯤ ꯑ ꯀꯥꯔꯇꯨꯟ ꯑꯣꯏꯕꯅꯦ
ꯑꯗꯨꯅꯦ ꯑꯩꯗꯤ ꯀꯔꯇꯨꯟ ꯑꯣꯏ ꯃꯣꯏꯒꯤ ꯈꯨꯆꯠꯇꯣ ꯀꯔꯤꯔ ꯌꯥꯝꯅ ꯀꯔꯤꯅꯣ ꯆꯠꯄ ꯁ꯭ꯇꯥꯥꯏꯜꯖꯨ ꯎꯝ ꯇꯣꯡꯉꯥꯜꯂꯦ ꯍꯥꯏꯅ ꯑꯗꯨ ꯌꯦꯡꯂꯒ ꯂꯩꯕꯅꯦꯕ
ꯑꯁꯦꯡꯕ ꯅꯠꯇꯦ ꯀꯥꯔꯇꯨꯟ ꯑ ꯌꯨꯇ꯭ꯌꯨꯕꯇꯗꯤ ꯑꯩꯈꯣꯏꯗꯤ ꯑ ꯑꯦꯞꯁ ꯑꯃꯒꯨꯝꯕꯗ ꯌꯦꯡꯕꯅꯦ
ꯑꯣ ꯑꯗꯨꯒꯤ ꯑꯣꯏꯔꯝꯅꯤ ꯑꯩꯅ ꯏꯅꯥꯎꯅꯨꯄꯤ ꯑꯃꯗꯣ ꯑꯗꯨꯗ ꯍꯥꯏꯕ ꯑꯗꯨꯗ ꯑꯁ ꯑꯗꯨꯗ ꯌꯦꯡꯉꯅꯨ ꯃꯈꯣꯏ ꯎꯝ ꯎꯝ ꯊꯥꯕ ꯑꯃ ꯂꯩꯕꯅꯦ ꯑꯗꯨꯗ ꯌꯦꯡꯉꯣ ꯃꯥꯅ ꯍꯥꯏꯔꯛꯄꯒꯣ
ꯍꯣꯏ ꯑꯃ ꯂꯩꯌꯦ ꯃꯣꯏꯅ ꯊꯥꯕ ꯑ ꯑꯗꯨ ꯑꯣꯏꯔꯁꯨ ꯋꯥꯗꯤ ꯎꯝ ꯑꯁꯦꯡꯕ ꯍꯥꯏꯗꯦ ꯏꯪꯂꯤꯁꯅ ꯍꯥꯏꯗꯦ ꯑꯗꯣ ꯁꯅꯥꯕꯗꯤ ꯑꯁꯦꯡꯕꯅꯦ ꯑꯩ ꯉꯔꯥꯡ ꯑꯁ ꯑꯗꯨꯗ ꯌꯦꯡꯕꯅꯦ ꯃꯨꯚꯤ ꯕꯣꯛꯁꯇ ꯌꯦꯡꯔꯒ ꯑꯁꯦꯡꯕ ꯊꯣꯛꯑꯦ ꯑꯗꯨꯕꯨ ꯄ꯭ꯔꯤꯃꯤꯌꯝ ꯂꯩꯇ꯭ꯔꯦ ꯍꯥꯏꯅ ꯌꯦꯡꯕ ꯌꯥꯗ꯭ꯔꯦ ꯍꯥꯏꯕꯒꯤ ꯊꯤ ꯊꯤꯔꯒ ꯌꯦꯡꯅꯤꯡꯉꯥꯏ ꯊꯤꯕ
ꯑꯩꯗꯤ ꯌꯦꯡꯁꯨ ꯌꯦꯡꯅꯤꯡꯗ꯭ꯔꯦꯗ ꯑꯩꯗꯤ ꯍꯦꯛ ꯍꯧꯕ ꯅꯨꯃꯤꯠꯇꯒꯤ ꯌꯦꯡꯗ꯭ꯔꯦꯗ ꯑꯩꯒꯤ ꯏꯃꯨꯡꯁꯤꯡꯗꯤ ꯑꯗꯨꯝ ꯌꯦꯡ ꯌꯦꯡꯂꯒ ꯄꯨꯡ ꯕꯣꯔꯣꯒꯤ ꯌꯦꯡꯔꯗꯤ ꯎꯝ ꯑꯩꯈꯣꯏꯒꯤ ꯅꯨꯄꯥ ꯂꯩꯔꯤꯉꯩꯗꯁꯨ ꯑꯗꯨꯝ ꯀꯩꯅꯣ ꯇꯧꯋꯦ ꯁꯤꯡꯖꯨꯒꯨꯝꯕ ꯆꯥꯔꯒ ꯂꯥꯡꯉꯒ ꯑꯗꯨꯝ ꯇꯧꯕꯅꯦ ꯃꯈꯣꯏꯗꯣ ꯑꯗꯣ ꯍꯧꯖꯤꯛꯀꯥꯟꯗꯤ ꯃꯥꯁꯨ ꯂꯩꯇꯕ ꯑꯗꯣ
ꯉꯦꯍꯦ
ꯑꯩ ꯌꯦꯡꯅꯤꯡꯗꯦꯗ
ꯑꯩꯈꯣꯏꯗꯤ ꯌꯨꯝ ꯊꯣꯛꯅꯤꯡꯕꯗꯣ ꯃꯤ ꯂꯣꯏꯅꯃꯛ ꯌꯦꯡꯕꯒꯤ ꯌꯦꯡꯅꯤꯡꯉꯥꯏ ꯊꯣꯛꯅꯤꯡꯔꯒ ꯂꯩꯕ ꯑꯗꯨ ꯅꯪꯅ ꯂꯩꯔꯒ ꯃꯊꯪꯇ ꯀꯥꯔꯇꯨꯟ ꯌꯦꯡꯉꯒ
ꯇꯨꯃꯤꯟꯅ ꯑꯩꯒꯤꯗꯤ ꯀꯣ ꯃꯤꯒꯤ ꯂꯣꯏꯈ꯭ꯔꯁꯨ ꯑꯩꯒꯤ ꯐꯣꯟꯗꯗꯤ ꯁꯨꯝ ꯂꯣꯏ ꯂꯣꯏꯗꯕ ꯑꯃꯨꯛꯀ ꯍꯧꯕ꯭ꯔꯥ ꯍꯧꯗꯦ ꯑꯗꯨꯒꯤ ꯑꯁ ꯑꯩꯁꯨ ꯀꯔꯤ ꯇꯧꯁꯤꯔꯀꯣ
ꯊꯥꯒꯠꯄ ꯃꯥꯜꯂꯦ ꯑꯗꯣ
ꯎꯝ ꯂꯣꯏꯔꯕꯅꯤ ꯑꯗꯨꯒ ꯃꯣꯏꯅ ꯀꯣ ꯑꯗꯨꯒꯤ ꯌꯦꯡꯕꯒꯤꯗꯨꯗꯤ ꯌꯦꯡꯉꯗꯤ ꯄꯩꯁꯥ ꯄꯤꯒꯗꯕꯅꯤ ꯄꯩꯁꯥ ꯀꯛꯀꯗꯕꯅꯤ ꯍꯥꯏꯕ ꯑꯗꯨꯗꯒꯤꯗꯤ ꯑꯩꯁꯨ ꯄꯩꯁꯥ ꯀꯥꯞꯅꯤꯡꯉꯥꯏꯗꯤ ꯂꯩꯇ꯭ꯔꯕꯅꯤꯅ ꯎꯝ ꯌꯦꯡꯗ꯭ꯔꯕꯅꯦꯕ
ꯉꯔꯥꯡ ꯏꯁꯄꯦꯟ ꯈꯣꯏꯗ ꯋꯥꯔꯜ ꯀꯞ
ꯐꯥꯔ ꯇꯥꯏꯝ ꯁꯥꯅꯕ ꯂꯩꯕꯗꯣ ꯈꯪꯕ꯭ꯔꯥ
ꯃꯥꯒꯤ ꯃꯁꯛ
ꯃꯥꯒꯤ ꯃꯁꯝ ꯈꯣꯏ ꯈꯦꯠꯔꯒ ꯈꯣꯏꯔꯒ ꯎꯝ
ꯍꯣꯏ ꯑꯗꯣ ꯑꯦꯠꯇꯤꯟ ꯃꯥꯗꯤꯗꯤ ꯆꯍꯤ ꯑꯦꯠꯇꯤꯟ ꯈꯛꯇꯅꯦ ꯐꯥꯎ ꯃꯥꯁꯨ ꯐꯥꯎꯔꯛꯀꯅꯤ ꯐꯥꯎꯔꯛꯀꯅꯤ ꯍꯥꯏꯕ ꯈꯪꯉꯤ
ꯍꯣꯏꯗ ꯀꯩꯅꯣ ꯃꯣꯏ ꯑꯍꯟꯁꯤꯡꯗꯤ ꯇꯣꯛꯈ꯭ꯔꯅꯤꯗꯅ ꯑꯗꯣ ꯁ꯭ꯇꯥꯔ ꯑꯅꯧ ꯑꯅꯧꯕ ꯑꯗꯨꯝ ꯊꯣꯛꯀꯅꯤꯅ
ꯑꯍꯟꯒ ꯎꯝ ꯑꯉꯥꯡ ꯁꯥꯟꯅꯕꯒꯤ ꯉꯥꯝꯗꯕ ꯃꯥꯜꯂꯦ ꯑꯁ ꯑꯗꯨ ꯑꯣꯏꯔꯁꯨ ꯎꯝ ꯄꯣꯔꯇꯨꯒꯜꯒꯤ ꯇꯤꯝꯗ ꯁꯄꯣꯔꯠ ꯁꯨꯛ ꯄꯤ ꯄꯤꯗꯦꯕ ꯔꯣꯅꯥꯜꯗꯣꯒꯤ ꯃꯣꯏ ꯃꯣꯏ ꯈꯛꯇ ꯑꯗꯨꯝ ꯁꯥꯟꯅꯔꯒ ꯕꯣꯜꯒꯨꯝꯕ
ꯕꯣꯜꯒꯨꯝꯕꯖꯨ ꯄꯥꯁ ꯇꯧꯗꯦꯅꯦ ꯉꯔꯥꯡꯁꯨ ꯑꯣꯏꯔꯝꯒꯅꯤ ꯑꯗꯨ ꯑꯗꯨꯒꯤ ꯔꯣꯅꯥꯜꯗꯣ ꯌꯥꯎꯗꯦꯅ ꯑꯥ
ꯇꯧꯔꯒ ꯑꯇꯣꯞꯄꯗ ꯄꯥꯁ ꯄꯤ ꯄꯤꯈꯤꯕꯅꯦ ꯅꯠꯇ꯭ꯔꯗꯤ ꯒꯣꯜ ꯑꯃꯗꯤ ꯐꯪ ꯈꯪꯕ ꯌꯥꯔꯝꯒꯅꯤ ꯐꯥꯔꯁ ꯃꯦꯠꯁꯇꯨꯁꯨ ꯕꯣꯜ ꯄꯥꯁ ꯁꯨꯡꯄꯤ ꯄꯤꯗꯦ ꯑꯗꯨꯒꯤꯅꯤ
ꯑꯗꯨ ꯀꯂꯛ ꯀꯂꯛꯄꯖꯥꯠꯅꯤꯗ ꯃꯣꯏ ꯆꯟꯕꯨ ꯆꯜꯂꯗꯤ ꯐꯩꯌꯦꯅ ꯑꯗꯣ ꯆꯟꯁꯨ ꯆꯟꯗꯦ ꯃꯤ ꯆꯟꯒꯗꯧꯕꯗꯣ ꯑꯗꯨꯝ ꯎꯝ ꯄꯜꯂꯒ ꯂꯩꯕꯗꯨꯗꯤ ꯃꯁꯥꯁꯨ ꯅꯨꯡꯉꯥꯏꯔꯣꯏꯗꯅꯀꯣ ꯐꯥꯎꯍꯟꯅꯤꯡꯗꯕ ꯍꯥꯏꯕ ꯇꯥꯔꯦꯅ ꯍꯩ ꯍꯧꯖꯤꯛꯇꯤ ꯀꯔꯤ ꯍꯥꯏꯁꯤꯅꯣ ꯎꯝ ꯀꯔꯤ ꯍꯥꯏꯗꯣꯏꯅꯣ ꯔꯣꯅꯦꯜꯗꯣꯕꯨ ꯄꯨꯔꯥ ꯀꯔꯦꯝ ꯅꯥꯔꯒ ꯂꯩꯔꯦꯕꯀꯣ
ꯑꯗꯨꯅꯦ
ꯑꯗꯨꯒꯤ ꯃꯣꯏ ꯑꯗꯨꯃꯥꯏꯅ ꯇꯧꯁꯅꯨ ꯃꯥꯒꯤ ꯃꯃꯥꯏ ꯃꯥꯏꯊꯤꯁꯤꯅꯨ ꯍꯥꯏꯅꯀꯣ ꯑꯗꯨꯝ ꯀꯩꯅꯣ ꯇꯧꯔꯒ ꯂꯩꯕꯖꯥꯠꯅꯤ
ꯑꯁ ꯌꯥꯝ ꯅꯨꯡꯁꯤꯕꯅꯦ ꯃꯥ ꯕꯣꯜ ꯋꯥꯒꯦꯅ ꯇꯧꯔꯒ ꯑꯇꯣꯞꯄꯗ ꯄꯥꯁ ꯇꯧꯈꯤꯕꯅꯦꯅꯦ
ꯀꯥꯞꯄꯅꯤꯅꯦ ꯃꯥꯁꯨ ꯀꯥꯞꯂꯁꯨ ꯎꯄꯥꯏ ꯂꯩꯇꯦ
ꯁꯤꯃꯤꯐꯥꯏꯅꯦꯜ ꯈꯛꯇ ꯀꯥꯔꯗꯤ ꯐꯥꯒꯗꯕ
ꯑꯗꯨ ꯅꯪꯗꯤ ꯀꯩꯅꯣ ꯇꯥꯄ꯭ꯔꯣ ꯎꯝ ꯂꯨꯍꯣꯡꯒꯅꯤ ꯍꯥꯏꯕ ꯇꯥꯈ꯭ꯔꯕ꯭ꯔꯣ
ꯀꯤꯅꯔꯣ
ꯎ ꯃꯤꯂꯟꯗꯣ
ꯑꯩ ꯌꯥꯝ
ꯑꯩ ꯌꯥꯝ ꯅꯨꯡꯉꯥꯏꯔꯦꯅꯦ ꯎꯝ ꯂꯨꯍꯣꯡꯉꯅꯤ ꯍꯥꯏꯌꯦ
ꯑꯩꯁꯨ ꯌꯥꯎꯗꯗꯤ ꯌꯥꯔꯥ
ꯑꯗꯨꯗꯤ ꯌꯥꯎꯕ ꯇꯥꯔꯦꯅꯦ ꯑꯗꯨꯔꯣꯝꯗ ꯍꯣꯡꯒꯗꯕ ꯃꯥꯜꯂꯦꯅꯦ
ꯎ ꯅꯨꯡꯉꯥꯏꯔꯦꯍꯦ ꯃꯤꯒꯤ ꯍꯧꯖꯤꯛꯀꯥꯟ ꯃꯣꯏꯗꯤ ꯅꯨꯡꯉꯥꯏꯔꯦ
ꯑꯗꯨꯁꯨ ꯎꯝ ꯀꯩꯅꯣꯔꯣꯝꯗ ꯂꯩꯒꯗꯕ ꯑꯣꯏꯔꯗꯤ ꯎꯝ ꯄꯤꯔꯣꯏ ꯍꯥꯏꯌꯦ ꯃꯥꯒꯤ ꯅꯨꯄꯤꯗꯣ
ꯎꯝ
ꯏꯔꯣꯏꯗꯕ ꯃꯥꯜꯂꯦ ꯅꯣꯏꯗꯤ ꯀꯩꯅꯣ ꯇꯧꯈꯤꯔꯣꯏꯗ꯭ꯔꯣ ꯆꯥꯛ ꯆꯥꯈꯤꯔꯣꯏꯗ꯭ꯔꯣ
ꯎꯝ
ꯆꯥꯛ ꯆꯥꯒꯤꯔꯣꯏ
ꯍꯣꯏ ꯑꯩꯈꯣꯏꯗꯤ ꯏꯔꯨ ꯈꯔꯅ ꯏꯔꯨꯔꯤ ꯈꯔꯅ ꯂꯣꯏꯗ꯭ꯔꯤ ꯆꯥꯛꯁꯨ ꯆꯥꯅꯤꯡꯗ꯭ꯔꯦꯗ ꯑꯩꯈꯣꯏꯗꯤ
ꯀꯩꯅꯣ ꯆꯥꯎꯅꯦ
ꯂꯧ ꯈꯥꯛꯇ ꯄꯤꯕꯒꯤ ꯄꯦꯟ ꯈꯔꯦ
ꯅꯈꯣꯏꯗꯤ ꯑꯦꯛꯖꯥꯝ ꯊꯥꯔꯅꯤꯅ
ꯎꯝ ꯑꯦꯛꯖꯥꯝ ꯊꯥꯕ ꯂꯣꯏꯔꯒ ꯌꯨꯝ ꯊꯣꯛꯇꯣꯏꯅꯦ
ꯅꯣꯏꯗꯤ ꯀꯩꯅꯣꯔꯣꯁ ꯅꯣꯏꯒꯤ ꯁꯨꯇꯤꯗꯣ ꯎꯝ ꯄꯨꯡ ꯅꯨꯃꯤꯠ ꯀꯌꯥ ꯐꯥꯎ ꯁꯨꯇꯤ ꯑꯣꯏꯕ
ꯑꯩꯈꯣꯏꯗꯤ ꯍꯞꯇꯥꯒꯨꯝꯕ ꯈꯛꯇꯅꯦꯗ
ꯍꯞꯇꯥꯒꯨꯝꯕ ꯈꯛꯇꯕꯨ ꯀꯔꯤ ꯇꯧꯒꯦꯔꯥ
ꯀ ꯑꯗꯨ ꯑꯣꯏꯔꯁꯨ ꯌꯨꯝ ꯊꯣꯛꯂꯒ ꯂꯩꯔꯗꯤ ꯆꯍꯤ ꯈꯔ ꯊꯨꯑꯦꯅ
ꯑꯁ ꯑꯩꯈꯣꯏꯗꯤ ꯍꯧꯖꯤꯛꯇꯤꯥꯛ ꯆꯥꯅꯤꯡꯕꯗꯨ ꯂꯣꯏꯔꯦ ꯑꯩꯈꯣꯏ ꯌꯦꯟꯁꯥꯡ ꯐꯖꯅ ꯊꯣꯡꯕꯤꯕꯅꯤꯅ ꯆꯥꯕ ꯇꯥꯔꯕꯅꯤꯅꯦꯍꯦ
ꯅꯣꯏꯗꯤ ꯅꯣꯏꯔꯒ ꯂꯩꯔꯝꯒꯅꯤꯍꯦ
ꯍꯧꯖꯤꯛꯀꯥꯟꯗꯤ ꯅꯣꯏ ꯅꯣꯏꯗꯕꯅꯤꯗ ꯑꯩꯈꯣꯏꯗꯤ ꯑꯁ ꯈꯔ ꯂꯧ ꯈꯨꯕ ꯀꯔꯤꯅꯣ ꯎꯝ ꯀꯩꯅꯣ ꯇꯧꯕ ꯈꯧꯕꯒꯤꯀꯣ ꯑꯗꯨꯅꯤ
ꯍꯧꯖꯤꯛꯀꯥꯟ ꯅꯪ ꯅꯥꯏꯌꯦ ꯍꯥꯏꯕꯗꯀꯣ ꯌꯥꯝ ꯅꯥꯔꯕ꯭ꯔꯅꯦ
ꯆꯥꯛ ꯆꯥꯕ ꯌꯥꯗ꯭ꯔꯦꯗ
ꯍꯥꯟꯅ
ꯑꯍꯣꯏ ꯑꯃꯨꯛꯀ ꯇꯧꯕꯅꯦ ꯑꯗꯣ ꯍꯣꯏ ꯑꯗꯨꯒꯤꯅꯦ ꯇꯟꯕꯗꯨ ꯑꯩꯒꯤ ꯇꯨꯝꯕꯁꯨ ꯅꯨꯡꯉꯥꯏꯇꯕꯗꯨ